ꯇꯥꯕ꯭ꯔꫭ ꯇꯄ ꯑ ꯗꯧꯔꯤꯒꯦ ꯅꯪ
ꯑꯦ ꯁꯨꯝ ꯀꯣꯜ ꯀꯣꯜ ꯉꯥꯏꯕꯅꯤꯅꯦ
ꯑꯣ ꯉꯥꯏꯞꯅꯦ ꯉꯥꯏꯕ ꯌꯥꯝ ꯋꯥꯔꯝꯒꯅꯤꯗ
ꯑꯁ ꯑꯩꯗꯤ ꯃꯤ ꯈꯪꯅ ꯜ ꯁꯨ ꯂꯩꯇꯦ ꯑꯗꯨꯝ ꯀꯣ ꯉꯥꯏꯕꯇ ꯉꯥꯏꯔꯤꯅꯦ
ꯆꯞ ꯃꯥꯟꯅꯩꯗ ꯏꯕꯅꯤ ꯑꯩꯁꯨ ꯃꯤ ꯈꯪꯅꯕ ꯂꯩꯇ꯭ꯦ ꯉꯁꯤꯅ ꯖꯣꯏꯟ ꯇꯧꯕꯅꯤꯅ
ꯑꯣ ꯉꯁꯤꯅ ꯖꯣꯏꯟ ꯇꯧꯕ꯭ꯔꯥ ꯑꯣ ꯀꯗꯥꯏꯗꯒꯤꯔꯣ ꯕꯔꯥꯗꯔꯗꯤ
ꯑꯩ ꯎꯝ ꯑꯗꯨꯃꯥꯏ ꯍꯪꯒꯅꯨ ꯍꯥꯏꯅꯦ ꯂꯩꯐꯝꯗꯣ ꯇꯥꯛ ꯇꯥꯛꯀꯅꯨ ꯍꯥꯏꯅꯦ
ꯑꯣ ꯑꯣ ꯑꯗꯨ ꯈꯪ ꯈꯪꯗꯕꯒꯤꯅꯤꯗꯣ ꯑꯩꯁꯨ ꯅꯧꯔꯤ ꯑꯗꯣ ꯉꯔꯥꯡ ꯈꯛꯇ ꯉꯥꯏꯔꯤ
ꯑꯣ ꯑꯗꯨ ꯂꯩꯐꯝ ꯑꯗꯨ ꯇꯛꯅꯨ ꯍꯥꯏꯌꯦ ꯔꯤꯖꯛ ꯇ ꯇꯛꯅꯤ ꯍꯥꯏ
ꯑꯣ ꯑꯣ
ꯊꯔꯤ ꯑꯦꯐꯀꯤ ꯔꯨꯜ ꯂꯩ ꯂꯩꯌꯦꯕ ꯔꯨꯜ ꯂꯩꯌꯦꯕꯀꯣ
ꯑꯣꯀꯦ ꯑꯣꯀꯦ ꯑꯣꯀꯦ ꯑꯦ ꯑꯗꯣ ꯁꯤꯁꯤ ꯑꯩ ꯆꯥꯛ ꯆꯥꯗ꯭ꯔꯤꯗ ꯑꯗꯣ ꯑꯁꯤ ꯁꯤ ꯑꯁꯦꯡꯕ ꯐꯪꯗꯤ ꯐꯪꯅꯔꯕ꯭ꯔꯥꯅꯦ
ꯑꯦꯁ ꯃꯤ ꯂꯤꯁꯤꯡ ꯂꯤꯁꯤꯡ ꯐꯪ ꯀꯔꯥꯕꯅꯤꯅꯦ
ꯆꯔꯠꯁ ꯆꯂꯒ ꯍꯜꯂꯛꯄꯗ ꯉꯥꯏꯔꯤꯗ ꯆ ꯆꯥꯗꯔꯤꯗ ꯅꯪꯗꯤ ꯆꯥꯕꯣ
ꯆꯥꯔꯦ ꯑꯩꯗꯤ ꯍꯪꯒꯥꯝ ꯆꯔꯦꯅꯦ ꯑꯪꯒꯥꯝ
ꯍꯪꯒꯥꯝꯕꯨ ꯐꯪꯔꯤꯕꯅꯦ
ꯐꯪꯉꯤꯌꯦ ꯑꯩꯈꯣꯏꯗꯤ ꯆꯤꯡꯗ ꯂꯩꯕꯅꯤꯅ
ꯑꯩꯈꯣꯏꯁꯨ ꯆꯤꯡꯗ ꯂꯩꯕꯅꯤ ꯑꯗꯨꯕꯨ ꯑ ꯃꯇꯝ ꯃꯇꯝ ꯑꯗꯨꯝ ꯊꯥꯕ ꯁꯨ ꯂꯩꯌꯦꯀꯣ ꯎꯝ ꯅꯣꯡ ꯆꯨꯕ꯭ꯔꯣ
ꯅꯣꯡ ꯆꯨꯗꯦ ꯉꯁꯤꯗꯤ
ꯑꯣꯀꯦ ꯑꯈꯣꯏ
ꯅꯣꯡ ꯆꯨꯕꯔꯅꯦ ꯅꯈꯣꯏꯗ
ꯅꯣꯡ ꯆꯨꯗꯦ ꯆꯨꯗꯦ
ꯃꯩ ꯂꯥꯛꯄꯔ ꯍꯥꯏꯕ꯭ꯔ
ꯍꯣꯏ
ꯑꯩ ꯂꯥꯛꯏꯅꯦ
ꯑꯣ ꯑꯣ
ꯑꯩꯈꯣꯏꯗꯗꯤ ꯌꯨꯝ ꯏꯔꯤꯒꯨꯂꯔ ꯑꯣꯏꯕ
ꯑꯣ
ꯆꯥꯡꯅꯥꯏꯗꯦ ꯑꯗꯣ ꯁꯤꯁꯤ ꯃꯩꯇꯩꯂꯣꯟ ꯈꯛꯇ ꯉꯥꯡꯉꯣ ꯍꯥꯏꯌꯦꯅꯦꯀꯣ
ꯃꯤꯇꯩꯂꯣꯟ ꯈꯛꯇ ꯑꯇꯩꯂꯣꯟ ꯉꯥꯡꯉꯔꯗꯤꯀꯣ ꯔꯤꯖꯦꯛ ꯆꯛꯀꯅꯤꯕ ꯔꯤꯆꯦꯛ ꯆꯠꯂꯗꯤ ꯄꯩꯁꯥꯖꯨ ꯄꯪꯔꯣꯏ ꯄꯩꯁꯥꯖꯨ ꯅꯪꯒꯤ ꯑꯦꯀꯥꯎꯗ ꯂꯩꯔꯣꯢꯕ
ꯑ ꯀꯅꯥꯒꯨꯝꯗꯤ ꯏꯁꯩ ꯁꯛꯄꯤ ꯌꯥꯕ꯭ꯔ ꯑꯦ ꯑꯗꯨꯝ ꯄꯥꯟꯇꯧ ꯇꯧ ꯂꯣꯏꯔꯦꯅꯦ
ꯑ ꯄꯪ ꯄꯪ ꯇꯧꯔꯒ ꯇꯝꯕ ꯇꯥꯕꯅꯤꯅꯦ
ꯍꯣꯏ ꯑꯗꯨ ꯉꯥꯡ ꯉꯥꯡꯕ ꯇꯛꯁꯨ ꯇꯛꯄ ꯇꯕꯀꯣ ꯁꯤꯗꯒꯤ
ꯃꯩꯇꯩꯂꯣꯟꯁꯨ ꯇꯥꯛꯄ ꯄꯩꯁꯥꯁꯨ ꯇꯥꯟꯕ
ꯑꯥ ꯑꯗꯨ ꯑꯗꯨꯅꯦ ꯑꯗꯨꯅꯦ ꯑꯗꯨ ꯅꯣꯛꯄꯗꯤ ꯌꯥꯅꯤꯗ
ꯅꯣꯛꯄꯗꯤ ꯌꯥꯒꯅꯤꯗ ꯅꯣꯛꯄꯗꯤ
ꯑꯗꯨ ꯄꯩꯁꯥ ꯄꯩꯁꯥꯗꯤ
ꯑꯗꯣ ꯃꯤ ꯈꯣꯟꯖꯦꯟꯗꯣ ꯃꯤ ꯌꯥꯝ ꯅꯪ ꯀꯣꯜ ꯇꯧꯕ ꯃꯐꯝꯗꯣ ꯌꯥꯝ ꯂꯥꯡꯒꯅꯨ ꯍꯥꯢ ꯌꯥꯝ ꯂꯥꯡꯉꯗꯤꯀꯣ ꯌꯥꯗꯦ ꯍꯥꯏꯕꯅꯦ ꯆꯤꯛ ꯏꯪꯅ ꯆꯤꯛꯅ ꯇꯧꯒꯗꯕ
ꯑꯣꯀꯦ
ꯎꯝ ꯑꯩꯁꯨ ꯉꯁꯤꯅ ꯖꯣꯏꯟ ꯇꯧꯕꯅꯦ ꯉꯁꯤꯅ ꯑꯦꯛꯇꯤꯚꯦꯠ ꯇꯧꯔꯕꯅꯦ ꯑꯩꯒꯤ ꯅꯝꯕꯔꯁꯨ
ꯑꯣꯀꯦ ꯖꯣꯏꯟ ꯍꯦꯛ ꯇꯧꯔꯒ ꯑꯗꯨꯝ ꯀꯣꯜ ꯇꯧꯕ ꯌꯥꯔꯕꯀꯣ
ꯃꯈꯣꯏꯅ ꯑꯦꯛꯇꯤꯚꯦꯠ ꯅꯪꯒꯤ ꯅꯝꯕꯔꯗꯣ ꯇꯧꯍꯜꯂꯗꯤꯀꯣ
ꯑꯣ ꯑꯣ ꯑꯩ ꯑꯩꯁꯨ ꯉꯔꯥꯡ ꯑꯍꯤꯡꯗ ꯖꯣꯏꯟ ꯇꯧꯕꯅꯦ ꯑꯗꯣ ꯍꯣꯏ ꯑꯦꯇꯤꯕꯦꯠꯗꯤ ꯇꯧꯍꯟꯕꯤꯌꯦ ꯅꯦꯋꯥꯛꯁꯤ ꯑꯩꯈꯣꯏꯔꯣꯝꯗꯗꯤ ꯃꯔꯥꯡ ꯀꯥꯏꯗꯕ
ꯅꯪꯒꯤ ꯇꯥꯛꯁꯇꯨ ꯂꯩꯅ ꯇꯥꯛꯁ ꯃꯉꯥ ꯄꯤꯕ꯭ꯔꯣ ꯃꯉꯥ ꯄꯤꯕ꯭ꯔꯥ
ꯍꯣꯏ ꯃꯉꯥ ꯄꯤꯌꯦ
ꯀꯌꯥ ꯁꯨꯔꯦ
ꯍꯦ ꯑꯁꯤꯅ ꯆꯦꯟ ꯑꯣꯏꯒꯗꯧꯕ ꯃꯥꯜꯂꯦ ꯉꯁꯥꯏ ꯐꯥꯔꯁꯇ ꯖꯁ ꯀꯣꯜ ꯇꯧꯕꯗꯣ ꯀꯣ
ꯑ
ꯀꯣꯜ ꯍꯦꯛ ꯅꯦꯠꯋꯥꯛꯁꯤ ꯐꯠꯇꯕꯒꯤꯔ ꯃꯣꯏꯅ ꯄꯤꯛ ꯎꯞ ꯇꯧꯗꯕꯒꯤꯔ ꯈꯪꯗꯦ ꯑꯗꯨꯝ ꯇꯠꯂꯦꯕ ꯇꯠꯂꯒ ꯇꯥꯛꯁ ꯑꯃ ꯂꯣꯏꯔ ꯔꯦ ꯍꯥꯏꯅ ꯂꯥꯛꯑꯦꯅꯦ
ꯅꯝꯕꯔ ꯇ꯭ꯔꯥꯏ ꯑꯃꯨꯛ ꯇꯧꯔꯣ ꯆꯠꯇ꯭ꯔꯗꯤꯒꯣ ꯃꯨꯛ ꯇ꯭ꯔꯥꯏ ꯇꯧꯕ ꯃꯨꯛ ꯇ꯭ꯔꯥꯏ ꯇꯧꯕ
ꯑꯣꯀꯦ
ꯗꯤꯌꯨꯇꯤ ꯂꯩꯔꯝ ꯒꯅꯤꯅ ꯑꯇꯩꯒ ꯋꯥꯔꯤ ꯁꯥꯔꯝꯒꯅꯦꯕ ꯑꯗꯣ ꯑꯇꯣꯞꯄ ꯅꯝꯕꯔ ꯇ꯭ꯔꯥꯏ ꯑꯥꯎ
ꯑꯣꯀꯦ
ꯍꯥꯟꯅ ꯄꯥꯏ ꯍꯥꯟꯅ ꯄꯥꯏꯕꯗꯨ ꯂꯤꯁꯤꯡ ꯑꯃ ꯑꯅꯤ ꯒꯨꯝꯕ ꯇꯥꯔꯦ ꯍꯥꯏꯅꯦ ꯅꯣꯡꯃꯗꯀꯣ ꯂꯤꯁꯤꯡ ꯑꯃ ꯅꯠꯇ꯭ꯔꯒ ꯆꯥꯇꯔꯨꯛ ꯆꯥꯇꯔꯦꯠ ꯀꯣ ꯃꯥꯏ ꯇꯥꯜꯂꯦ ꯍꯥꯏ ꯈꯪꯗꯦ ꯉꯁꯤꯅ ꯖꯣꯏꯟ ꯇꯧꯔꯛꯄꯅꯤꯅ
ꯑꯣꯀꯦ ꯑꯣꯀꯦ ꯑꯣꯀꯦ ꯑꯗꯨ ꯌꯦꯡꯉꯨꯠ
ꯅꯨꯄꯤꯒꯨꯝꯕ ꯎꯝ ꯅꯨꯄꯤꯒꯨꯝꯕ ꯇꯧꯅꯤꯡꯉꯤꯅꯦ ꯍꯥꯏꯗꯤ
ꯄꯥꯈꯪ ꯑꯣꯏꯔꯤꯕ꯭ꯔꯣ ꯅꯪ
ꯑꯩꯗꯤ ꯄꯥꯈꯪ ꯑꯣꯏꯔꯤ
ꯑꯁꯤꯗ ꯑꯁꯤꯗ ꯆꯥꯟꯁ ꯂꯧꯍꯧꯔꯣꯍꯦ ꯑꯗꯨꯗꯤ
ꯇꯥꯕ꯭ꯔꯥ ꯍꯂꯣ ꯍꯜꯂꯣ ꯂꯣꯏꯔꯦ ꯍꯜꯂꯣ